ꯍꯜꯂꯣ ꯀꯩꯗꯧꯔꯤꯅꯣ
ꯃꯔꯤꯌꯦ
ꯆꯥꯛ ꯆꯥꯔꯕꯣ ꯅꯪꯗꯤ ꯀꯔꯤ ꯃꯊꯦꯜ ꯇꯧꯔꯒꯦ
ꯁꯤꯁꯦ ꯎꯁꯣꯏꯒꯤ ꯎꯇꯤ ꯆꯥꯏꯑ
ꯑꯁ ꯑꯗꯨꯣ ꯌꯥꯝ ꯍꯥꯎꯕꯅꯦ
ꯃꯟ ꯎꯝ ꯆꯥꯃꯟꯕꯒꯤ ꯂꯔꯦ ꯍꯧꯖꯤꯛ
ꯑꯗꯨ ꯑꯩꯒꯤꯗꯤ ꯑꯩꯒꯤꯗꯤ ꯐꯦꯚꯣꯔꯥꯏꯠꯅꯤ ꯍꯥꯎꯃꯟꯗꯅ
ꯁꯣꯏꯗꯣ ꯐ꯭ꯔꯦꯁ ꯑꯣꯏꯔꯗꯤ ꯊꯨꯝꯃꯒ ꯍꯥꯎꯋꯦꯀꯣ
ꯍꯣꯏ ꯅꯣꯏꯒꯤꯗꯣ ꯑꯣꯏꯗꯕꯤꯒꯤꯔꯣ
ꯑꯣꯏ ꯑꯣꯏꯗꯤ ꯑꯣꯏ ꯈꯪꯗꯦ ꯑꯣꯏꯕ ꯃꯥꯟꯗꯦꯅ ꯕꯖꯥꯔꯗ ꯂꯩꯕꯅꯤꯅ ꯑꯗꯨꯝ ꯍꯦꯛ ꯍꯦꯛꯂꯛꯄꯒ ꯆꯥꯔꯗꯤ ꯍꯥꯎ ꯊꯕꯗꯣ ꯍꯦꯉ ꯉꯔꯥꯡꯁꯨ ꯕꯖꯥꯔꯗ ꯂꯩꯔꯛꯑꯒ ꯆꯥꯕꯗꯣ ꯑꯩꯅ ꯃꯔꯣꯏ ꯑꯗꯨ ꯌꯥꯝ ꯍꯥꯞꯆꯤꯟꯕꯩꯔꯀꯪꯗ ꯈꯥ ꯂꯣꯡꯗꯧꯅ
ꯑꯣ ꯑꯗꯨꯗꯤ ꯅꯪꯅ ꯌꯦꯟꯁꯥꯡ ꯍꯥꯞꯄꯗꯣ ꯈꯔ ꯁꯣꯏꯕ ꯑꯣꯏꯔꯝꯅꯤ
ꯉꯔꯥꯡꯗꯤ ꯁꯤꯡꯖꯨ ꯑꯣꯏꯅ ꯆꯥꯕ
ꯑꯥ ꯁꯤꯡꯖꯨꯁꯨ ꯑꯗꯨꯝ ꯍꯥꯎꯋꯦꯗ
ꯎꯝ
ꯑꯩ ꯑꯩꯈꯣꯏꯁꯨ ꯅꯍꯥꯟ ꯑꯩꯈꯣꯏ ꯅꯨꯃꯤꯠ ꯑꯍꯨꯝ ꯑꯣꯏꯈ꯭ꯔꯦ ꯑꯗꯨꯒꯤ ꯎꯁꯣꯏꯒꯤ ꯁꯤꯡꯖꯨꯗꯣ
ꯎꯝ
ꯎꯁꯣꯏꯒꯤ ꯁꯤꯡꯖꯨ ꯍꯥꯏꯗꯔꯛ ꯀꯒꯤ ꯍꯥꯏꯗꯣꯏꯔ ꯑꯗꯨꯕꯨꯣ ꯎꯁꯣꯏꯒꯤ ꯁꯤꯡꯖꯨꯗꯣ ꯁꯦꯝꯃꯒ ꯆꯥꯔꯦ ꯑꯗꯨ ꯅꯨ ꯑꯍꯨꯝ ꯆꯥꯔꯦ ꯎꯝ ꯑꯗꯨꯐꯥꯎ ꯉꯝ ꯇꯔꯤꯒ ꯅꯨꯡꯗꯤ ꯀꯩꯗꯧꯔꯤꯅꯣ
ꯏꯁꯗ ꯑꯉꯥꯡ ꯁꯃꯒꯅꯦꯌꯦ
ꯅꯣꯏꯗꯤ ꯑꯉꯥꯡ ꯂꯩꯔꯕꯅꯤ ꯅꯨꯡꯉꯥꯏꯔꯝꯅꯤꯅꯦ ꯑꯗꯨꯗꯤ
ꯑꯁ ꯀꯗꯥꯏꯗꯅꯣ ꯅꯨꯡꯉꯥꯏ ꯅꯣꯏꯒꯨꯝꯅ ꯑꯩꯁꯨ ꯊꯕꯛ ꯃꯆꯥ ꯑꯃ ꯃꯁꯥ ꯃꯁꯥ ꯇꯧꯅꯤ ꯃ ꯀꯩꯅꯤ
ꯈꯪꯗꯦꯗ ꯁꯥꯕꯒꯦ ꯃꯇꯗꯦ ꯁꯥꯗꯤ ꯁꯥꯗ꯭ꯔꯣ
ꯁꯥꯏꯌꯦ ꯍꯧꯖꯤꯛꯇꯤ ꯑꯩꯈꯣꯏ ꯌꯨꯝꯗꯣ ꯏꯪꯉꯦ ꯍꯣꯔꯦꯟ ꯅꯨꯡꯗꯥꯡꯅꯤ ꯁꯥꯒꯗ꯭ꯔꯕꯁꯦ
ꯍꯣꯏꯣꯏ ꯑꯩ ꯁꯥꯃꯟꯕꯒꯤ ꯇꯦꯔꯦꯁꯇ ꯀꯥꯁꯤꯔꯥ ꯍꯥꯏꯅ ꯀꯥꯔꯛꯄꯅꯦ ꯅꯪ ꯀꯣꯜ ꯇꯧ ꯇꯧꯅ
ꯑꯣ
ꯏꯊꯟꯗ ꯏꯪꯅ ꯂꯦꯞꯀꯦ ꯍꯥꯏꯅ ꯁꯥꯏꯑꯦꯕ
ꯑꯁ ꯍꯩ ꯍꯣꯔꯦꯟꯗꯤ ꯀꯔꯤ ꯌꯦꯟꯁꯥꯡ ꯇꯧꯕ ꯇꯥꯔꯦ
ꯍꯣꯔꯦꯟꯁꯦ ꯑꯩꯈꯣꯏ ꯉꯔꯥꯡ ꯀꯩꯅꯣ ꯑꯩꯒꯤ ꯅꯨꯄꯥꯅ ꯑꯁꯤ ꯏꯌꯥꯝꯕ ꯑꯃꯒ ꯋꯥꯅꯤ ꯑꯗꯨꯅ ꯄꯨꯨꯡꯅꯤꯡ ꯐꯥꯕ ꯆꯠꯂꯦꯕ
ꯍꯣꯏ
ꯁꯨꯇꯤ ꯑꯣꯏꯕꯒꯤꯀꯣ ꯑꯗꯨ ꯆꯠꯄꯗꯣ ꯉꯁꯤ ꯑꯌꯨꯛ ꯄꯨꯔꯛꯄ ꯈꯣꯏꯗ ꯐꯥꯕ ꯈꯣꯏꯗ
ꯍꯣꯏ ꯍꯣꯏ ꯈꯪꯉ ꯈꯉ
ꯎꯝ ꯄꯣꯛꯑꯦ ꯑꯗꯣ ꯏꯕꯥꯅꯤ ꯉꯁꯥꯏꯗ ꯁꯦꯝꯃꯨꯅꯣꯕ ꯅꯨꯡꯗꯥꯡꯗꯤ ꯆꯥꯒꯦ ꯑꯗꯣ ꯑꯩꯈꯣꯏ ꯌꯨꯝꯗꯤ ꯃꯤ ꯑꯅꯥꯕ ꯂꯩꯕꯅꯤꯅ ꯆꯥꯕ ꯌꯥꯒꯦꯔꯥ ꯌꯥꯔꯒꯦꯔꯥ ꯈꯪꯉꯤ ꯆꯥꯃꯤꯟꯅꯕꯁꯨ ꯎ ꯎꯝ ꯆꯥꯃꯤꯟꯅꯗ꯭ꯔꯗꯤ ꯅꯨꯡꯉꯥꯏꯇꯦꯕ
ꯑꯥ
ꯑꯩꯈꯣꯏ ꯃꯤ ꯈꯨ ꯌꯥꯝꯕꯗꯨꯕꯀꯣ ꯆꯥꯛ ꯌꯦꯟꯁꯥꯡ ꯊꯣꯡꯕꯁꯦ ꯌꯥꯝ ꯋꯥꯕꯅꯦ
ꯍꯣꯏ ꯃꯗꯤ ꯆꯥꯏꯁꯥꯡ ꯊꯣꯡꯃꯗꯤ ꯋꯥꯅꯦ
ꯑꯗꯨ ꯑꯃꯔꯣꯝꯗꯗꯤ ꯑꯗꯨꯝ ꯆꯥꯃꯤꯟꯅꯔꯗꯤ ꯅꯨꯡꯉꯥꯏꯕ
ꯍꯣꯏ ꯊꯣꯡꯕ ꯀꯥꯟꯗꯀꯣ
ꯃꯊꯦꯜ ꯑꯦ ꯋꯥꯑꯦ
ꯀꯌꯥꯅꯨꯅꯦ
ꯑꯩꯈꯣꯏ ꯆꯥꯛ ꯆꯥꯕ ꯍꯩ ꯑꯗꯨꯒ ꯑꯉꯥꯡꯁꯤꯡꯁꯨ ꯌꯥꯎꯋꯦ ꯑꯩꯈꯣꯏꯗꯣ ꯄꯨꯟꯅꯀꯣ ꯊꯔ ꯊꯔꯇꯤꯟ
ꯑꯁ ꯑꯁ ꯑꯗꯨꯗꯤ ꯑꯩ ꯊꯣꯡꯕ ꯍꯩꯔꯔꯣꯏꯗ ꯌꯥꯝꯃꯟꯗꯅ ꯌꯦꯟꯁꯥꯡ ꯁꯦꯝꯃ ꯍꯧꯕ ꯀꯥꯟꯗ ꯋꯥꯗꯧ ꯃꯥꯜꯂꯦꯕ
ꯎꯝ ꯋꯥꯏ ꯑꯗ ꯑꯩꯈꯣꯏꯗꯤ ꯑꯗꯨꯝ ꯑꯌꯨꯛꯇ ꯎ ꯑꯌꯨꯛꯇ ꯛꯇ ꯏꯆꯦꯅ ꯇꯣꯡꯉꯦ ꯅꯨꯡꯗꯥꯡꯗ ꯑꯩꯅ ꯇꯣꯡꯉꯦ
ꯑꯣ ꯄꯥꯜꯂꯤꯅꯦ ꯍꯥꯏꯕꯗꯨꯔꯣ
ꯄꯥꯂꯤꯅꯦ ꯅꯠꯇ꯭ꯔꯗꯤ ꯑꯉꯥꯡ ꯂꯧꯒꯗꯕ ꯃꯤ ꯂꯩꯇꯦꯕ ꯊꯕꯛ ꯆꯠꯄꯅꯤꯅꯈ
ꯍꯣꯏ ꯆꯥꯎꯒꯅꯦ ꯁꯤꯗꯤ ꯍꯨꯃꯥꯡ ꯈꯛꯇ ꯊꯣꯛꯀꯦ ꯊꯣꯛꯀꯦ ꯇꯧꯋꯦꯗ ꯁꯥꯃꯟꯗꯅ
ꯁꯥꯃꯟꯗ ꯃꯄꯥꯟꯗ ꯊꯣꯛꯄ ꯉꯝꯗꯦ ꯍꯧꯖꯤꯛ ꯑꯩꯈꯣꯏꯗꯤ
ꯍꯣꯏ ꯑꯩꯅ ꯇꯦꯔꯤꯁꯇ ꯇꯦꯔꯦꯁꯇ ꯀꯥꯔꯒ ꯐꯣꯟ ꯇꯧꯔꯤꯅꯦꯕ ꯇꯦꯔꯦꯁ ꯌꯨꯔꯨꯝ ꯃꯅꯨꯡꯁꯨ ꯑꯗꯨꯝ ꯁꯥꯕꯀꯣ ꯄꯥꯟꯊ ꯁꯥꯕ ꯈꯪꯗ ꯀꯗꯔꯦ
ꯑꯗꯤ ꯑꯁꯤ ꯎꯝ ꯀꯩꯅꯩꯅꯣ ꯑꯉꯥꯡꯁꯤꯡ ꯍꯧꯒꯠꯂꯗꯤ ꯃꯄꯥꯟꯗ ꯊꯣꯛ ꯄꯅꯤ ꯑꯗꯨ ꯁꯥꯕ ꯃꯔꯛꯇꯨꯗ ꯆꯠꯄ ꯍꯩꯔꯛꯄꯒꯤ ꯄꯣꯝꯕꯤꯒꯅꯨ ꯄꯥꯝꯕꯤꯒꯅꯨ ꯆꯠꯀꯦ ꯍꯥꯏꯅꯒꯣ ꯑꯁ ꯃꯥꯕꯨ ꯍꯕꯗ ꯑꯩ ꯈ꯭ꯋꯥꯡꯒ ꯇꯠꯀꯦ ꯇꯧꯋꯤ ꯃꯣꯏꯕꯨ ꯑꯗꯨꯝ ꯁꯦꯟꯅꯔꯒꯀꯣ ꯍꯣꯔꯦꯟ ꯅꯨꯡꯊꯤꯟ ꯅꯨꯡꯗꯥꯡ ꯃꯋꯥꯏꯔꯣꯝꯗ ꯆꯥꯛ ꯌꯦꯟꯁꯥꯡ ꯐꯣꯡꯕ ꯃꯇꯝꯗꯗꯤ ꯋꯥ ꯎꯝ ꯀꯔꯤ ꯍꯥꯏꯁꯤꯔꯥ ꯆꯣꯛꯊꯔꯦꯕ
ꯍꯣꯏ ꯍꯣꯏ ꯑꯗꯨꯃꯥꯏꯅ ꯇꯧꯔꯑꯝꯅꯤ ꯍꯣꯏ
ꯑꯦꯟꯖꯥꯡ ꯊꯣꯡꯕ ꯂꯣꯏꯕ ꯀꯥꯟꯗꯗꯤ ꯑꯩ ꯇꯨꯝꯅꯤꯡꯉꯦ ꯁꯥꯛꯂꯥꯃꯟꯂꯁꯨ ꯈ ꯇꯨꯝꯅꯤꯡꯉꯤ ꯍꯥꯏꯗꯤ ꯑꯥꯐꯇꯔꯅꯨꯟꯗ ꯇꯨꯝꯕ ꯍꯩꯗꯦꯕ
ꯍꯣꯏ
ꯍꯩꯅꯗꯕꯗꯣ ꯑꯩꯅ ꯇꯨꯝꯃꯗꯤ ꯄꯨꯡ ꯏꯂꯚꯦꯟ ꯑꯗꯨ ꯇꯨꯝꯁꯦꯨꯡ ꯄꯨꯡ ꯃꯉꯥ ꯑꯗꯨꯋꯥꯏꯐꯥꯎ ꯇꯨꯡꯒꯤ ꯍꯦꯛ ꯇꯧꯋꯦꯕ ꯍꯧꯒꯠꯄ ꯉꯝꯅꯗ꯭ꯔꯒꯀꯣ
ꯑꯩꯁꯨ ꯅꯨꯡꯊꯤꯟꯗ ꯇꯨꯝꯃꯗꯤ ꯃꯪꯂꯥꯛꯅꯕ ꯍꯥꯏꯕ꯭ꯔꯣ ꯀꯩꯅꯣꯝ ꯇꯧꯕꯗꯣ ꯍꯦꯛꯇ ꯇꯧꯒꯜꯂꯦꯕ ꯑꯗꯨ ꯑꯁ ꯑꯗꯨꯒꯤ ꯀꯤꯕ ꯌꯥꯏ ꯇꯨꯝꯗꯦ ꯑꯗꯨ ꯇꯧꯔꯗꯤ ꯋꯥꯈꯜ ꯌꯥꯝ ꯍꯧꯒꯠꯄ ꯆꯄ ꯀꯥꯟꯗ ꯅꯨꯡꯉꯥꯏꯇꯦꯕ
ꯎꯝ ꯑꯩꯗꯤ ꯑꯗꯨ ꯆꯦꯠꯅ ꯇꯨꯝꯃꯒꯀꯣ ꯑꯩꯒꯤ ꯈꯣꯡ ꯑꯅꯤꯗꯣ ꯑꯗꯨꯝ ꯊꯝꯃꯤꯟꯅꯔꯗꯤ ꯗꯤ ꯍꯦꯛꯇ ꯇꯧꯋꯦꯗꯣ
ꯑꯣ ꯈꯪꯗꯦ ꯀꯃꯥꯏꯅ ꯇꯧꯕꯅꯣ ꯍꯥꯏ ꯑꯩꯁꯨ ꯈꯪꯗꯦ ꯅꯍꯥꯟ ꯑꯗꯨꯃꯥꯏꯅ ꯇꯨꯝꯃ ꯑꯗꯨꯝ ꯇꯧꯕꯒꯤ ꯑꯩꯅ ꯃꯤꯠ ꯑꯩꯈꯣꯏ ꯌꯥꯝꯅ ꯋꯥꯕꯗꯣꯅꯦ ꯌꯥꯝ ꯍꯣꯡꯅꯤꯡꯉꯦ ꯈꯜꯂꯒ ꯑꯗꯨꯝ ꯋꯥꯏꯑꯦꯕ ꯍꯣꯏ ꯍꯣꯏ ꯍꯣꯏ
ꯌꯥꯝ ꯌꯥꯝ ꯇꯧꯒꯟꯕꯅꯦ ꯍꯧꯖꯤꯛ ꯍꯧꯖꯤꯛꯇꯤ ꯑꯗꯨ ꯈꯔꯕꯨ ꯅꯨꯡꯉꯥꯏꯔꯛꯑꯦ ꯑꯩꯁꯦ ꯅꯨꯡꯗꯥꯡ ꯅꯨꯡꯗꯥꯡꯁꯨ ꯇꯨꯝꯕ ꯌꯥꯗꯦꯕ ꯑꯗꯣ ꯑꯩꯗꯣ ꯑꯗꯨ ꯍꯒꯗꯤꯀꯣ ꯁ ꯑꯗꯨꯝ ꯅꯨꯃꯤꯠ ꯅꯨꯡꯗꯥꯡ ꯆꯣꯞꯄꯁꯨꯡ ꯇꯨꯝ ꯇꯨꯝꯃꯣꯏ ꯑꯗꯨ ꯄꯨꯡ ꯃꯉꯥ ꯦꯗꯥꯀꯨꯞ ꯇꯨꯝꯗꯕ ꯅꯨꯃꯤꯠꯁꯨ ꯌꯥꯎꯋꯦ
ꯍꯣꯏ
ꯀꯄꯥ ꯎꯝ ꯎ ꯉꯥꯏꯍꯥꯛꯇꯪ ꯇꯨꯝꯕꯗꯣ ꯍꯧꯒꯠꯂꯛꯄ ꯀꯥꯟ ꯄꯨꯡꯈꯥꯏꯒꯨꯝꯕ ꯇꯨꯝꯃꯒꯀꯣ ꯄꯨꯡ ꯇꯔꯨꯛ ꯑꯗꯨꯋꯥꯏꯗ ꯑꯃꯨꯛ ꯍꯧꯒꯠꯄꯗꯗꯤ ꯀꯣꯛꯁ
ꯍꯣꯏꯣꯏ ꯑꯁ ꯀꯣꯀꯤ ꯂꯨꯝꯃꯦ ꯑꯗꯨꯒꯨꯝꯕ ꯇꯧꯔꯗꯤ
ꯑꯗꯇꯃꯗꯤ ꯐꯕ
ꯎꯝ ꯑꯗꯨꯅꯦ ꯍ
ꯑꯁ ꯐꯣꯟꯗ ꯋꯥꯔꯤ ꯁꯥꯟꯅꯕ ꯅꯨꯡꯉꯥꯏꯕ ꯍꯧꯔꯦ ꯍꯥꯏꯔꯗꯤ ꯍꯦꯛꯇ ꯀꯛꯈꯤꯕꯀꯣ
ꯍꯣꯏꯅꯦ ꯑꯗꯨꯃꯥꯏꯅ ꯇꯧꯕꯅꯦ ꯋꯥꯔꯤ ꯌꯥꯝ ꯅꯨꯡꯉꯥꯏꯔꯛꯄ ꯀꯥꯟꯗ ꯀꯣ
ꯎꯝ
ꯋꯥꯔꯤ ꯅꯨꯡꯉꯥꯏꯔꯀꯥꯟꯗ ꯇꯠꯈ꯭ꯔꯦ ꯍꯥꯏꯕꯗꯨꯅꯤ ꯁꯤꯔꯤ
ꯅꯪ ꯀꯩꯅꯣ ꯍꯣꯔꯦꯟ ꯁꯪꯉꯗꯤ ꯑꯗꯨꯝ ꯇꯧꯁꯦ
ꯍꯣꯏ ꯌꯥꯏꯑꯦ
ꯑꯗꯨꯗꯤ ꯑꯩꯈꯣꯏ ꯃꯁꯦꯟ ꯇꯧꯕꯗ ꯅꯨꯡꯉꯥꯏꯕ
ꯍꯣꯏ ꯑꯗꯨꯅꯦ ꯑꯩꯅꯁꯨ ꯑꯗꯨꯃꯥꯏꯅ ꯈꯟꯕꯅꯦ
ꯑꯩꯕꯨꯗꯤ ꯀꯅꯥꯅ ꯇꯧꯕꯤꯔꯒꯦꯅ ꯈꯟꯕꯅꯤꯅ
ꯑꯁ ꯅꯣꯏꯗꯤ ꯀꯛꯆꯤꯡꯒꯨꯝꯕ ꯀꯥꯡꯒꯨꯝꯕ ꯌꯥꯝꯗ꯭ꯔꯣ
ꯍꯣꯏ ꯀꯥꯡꯒꯨꯝꯕꯅꯦꯕꯒꯨꯝꯗꯣ ꯀꯔꯤ ꯍꯥꯏꯁꯤꯔꯥ ꯅꯨꯡꯁꯤꯠ ꯆꯪꯗꯕꯅ ꯀꯥꯡꯗꯤ ꯌꯥꯝꯃꯦ ꯀꯥꯡ ꯑꯗꯨꯝ ꯐꯦꯟ ꯊꯥꯔꯗꯤ ꯂꯥꯛꯇꯦ
ꯑꯣ
ꯅꯠꯇ꯭ꯔꯗꯤ ꯑꯁ ꯅꯨꯡꯗꯥꯡꯗ ꯉꯇ ꯅꯠꯇꯦ ꯀꯥꯡ ꯌꯥꯝꯕꯁꯦ ꯑꯩꯈꯣꯏꯗꯤ ꯉꯥꯗꯁꯨ ꯑꯗꯨꯝ ꯀ ꯐꯦꯟ ꯐꯦꯟ ꯊꯥꯗ꯭ꯔꯗꯤ ꯀ ꯆꯤꯛꯑꯦ ꯇꯃ ꯌꯥꯗꯦ
ꯀꯥꯡ ꯌꯥꯝꯕ ꯀꯥꯡꯈꯜ ꯊꯥꯔꯁꯨ ꯑꯃꯨꯛꯀ ꯁꯥꯕ ꯑꯁ ꯑꯗꯨꯒꯤ ꯉꯔꯥꯡꯒꯤꯅ ꯅꯍꯥꯟꯗꯤ ꯑꯩꯈꯣꯏ ꯇꯨꯝꯗ꯭ꯔꯦ ꯁꯥꯃꯟꯗꯅ ꯑꯗꯨ ꯉꯔꯥꯡꯗꯤ ꯃꯨꯛ ꯇꯨꯝꯃꯦ ꯄꯨꯡ ꯑꯅꯤꯗ ꯏꯔꯨꯔꯒ ꯇꯨꯝꯕꯗꯣ ꯅꯨꯡꯉꯥꯏꯕꯗꯨ
ꯎ ꯎ ꯄꯨꯡ ꯑꯅꯤ ꯑꯍꯨꯝ ꯇꯥꯔꯗꯤ ꯅꯨꯡꯉꯥꯏꯔꯦ ꯃꯇꯨꯡꯗ ꯈꯔ ꯏꯪꯊꯕ ꯃꯇꯝꯗꯀꯣ
ꯌꯥꯝ ꯅꯨꯡꯉꯥꯏꯔꯦ ꯍꯥꯏꯅ ꯍꯥꯏꯕ ꯀꯥꯟꯗ ꯑꯃꯨꯛ ꯍꯧꯒꯠꯄ ꯃꯇꯝ ꯌꯧꯕ ꯁꯥꯎꯅꯤꯡꯉꯦ
ꯎꯝ ꯇꯨꯝꯕ ꯄꯦꯟꯗꯕꯗꯣ ꯑꯁ ꯇꯧꯋꯦ ꯑꯉꯥꯡꯁꯨ ꯂꯩꯕꯤꯅꯀꯣ ꯑꯁ ꯉꯥꯏꯍꯥꯛ ꯂꯩꯔꯤꯒꯦ ꯏ ꯑ ꯑ ꯇꯧꯗꯔꯅꯦ ꯌꯨꯡꯐꯝ ꯆꯥꯐꯝ ꯈꯪꯗꯦ ꯁꯥꯔꯒꯀꯣ ꯑꯩꯈꯣꯏ ꯀꯥꯡꯈꯟꯗꯣ ꯑꯗꯨꯝ ꯁꯤꯠ ꯆꯪꯗꯦꯕ ꯐꯦꯟ ꯊꯥꯔꯁꯨ ꯑꯗꯨ ꯀꯥꯡꯈꯟ ꯊꯥꯗꯕꯁꯨ ꯌꯥꯗꯕ ꯑꯗꯨ ꯊꯥꯔꯒ ꯃꯌꯥꯏꯗꯨꯗ ꯐꯥꯗꯣꯛꯑꯒ ꯐꯦꯟ ꯎꯡꯒ ꯇꯨꯝꯕꯅꯤ ꯑꯗꯨ ꯑꯣꯏꯔꯁꯨ ꯁꯨꯝ ꯀꯥꯡꯕꯨꯗꯤ ꯆꯪꯉꯦꯕ
ꯍꯣꯏꯅꯦ
ꯆꯥꯡꯉꯒ ꯑꯗꯨꯝ ꯑꯗꯨ ꯁꯦꯠꯟꯅꯔꯅꯤ ꯑꯗꯨꯝ ꯏꯂꯚꯦꯟ ꯕꯥꯜ ꯑꯗꯨꯋꯥꯏꯗ ꯇꯨꯝꯃꯅꯤ ꯑꯗꯨ ꯄꯨꯡ ꯑꯃ ꯑꯗꯨꯋꯥꯏꯗ ꯑꯃꯨꯛ ꯍꯧꯒꯠꯂꯅꯤ ꯑꯩꯒꯤ ꯀꯨꯇꯨꯝꯁꯩ ꯌꯦꯟꯒ ꯇꯨꯝꯕꯒ ꯆꯞ ꯃꯥꯟꯅꯕꯅꯤ ꯑꯗꯨꯪꯗ ꯏꯁꯥꯗꯤ ꯂꯣꯏꯔꯦ ꯁꯔꯨ ꯀ
ꯁꯔꯣꯛꯀ ꯍꯥꯏꯕ ꯇꯥꯏ ꯑꯩꯈꯣꯏꯗꯤ ꯑꯩꯗꯤ ꯆꯥꯛ ꯑꯗꯨꯝ ꯆꯥꯛ ꯌꯥꯝ ꯆꯥꯗ꯭ꯔꯁꯨ ꯅꯣꯏꯔꯛꯄ ꯃꯤ ꯗ ꯑꯣꯏꯌꯦꯕ ꯑꯗꯨꯒꯤ ꯌꯥꯗꯦ ꯑꯩꯗꯤ ꯅꯣꯏꯒꯨꯝꯕꯒꯤ ꯍꯛꯆꯥꯡꯗꯣ ꯄꯥꯝꯃꯤꯅꯦ ꯈꯪꯕ꯭ꯔꯥ
ꯑꯁ ꯍꯧꯖꯤꯛꯛꯇ ꯍꯥꯏꯖ ꯀ ꯀꯪꯍꯟꯕꯒꯤ ꯊꯤꯕ ꯈꯣꯏꯗ ꯇꯧꯔꯤꯕ ꯑꯃꯨ ꯁꯤꯜꯂꯦ ꯎ ꯎꯝ ꯉꯥꯛꯁꯪꯒꯁꯦ ꯂꯣꯏꯨꯁꯤꯗꯅ ꯎꯝ
ꯅꯪꯒꯤ ꯇꯥꯏꯞꯇ ꯈꯔ ꯇꯧꯋꯦꯕ ꯆꯥꯛ ꯑꯗꯨꯝ ꯆꯥꯕꯀꯣ ꯆ ꯑꯩꯈꯣꯏ ꯆꯥꯃꯤꯟꯅꯩꯌꯦꯕ ꯑꯗꯨꯝ ꯀꯣ ꯃꯥꯁꯨ ꯑꯗꯨꯝ ꯆꯥꯔꯅꯤ ꯑꯗꯨ ꯃꯥꯁꯦ ꯁꯨꯝ ꯅꯣꯏ ꯅꯣꯏꯔꯣꯏ ꯌꯥꯗꯕ ꯃꯤꯗꯣ ꯌꯥꯝ ꯃꯥꯒꯤꯅꯗꯤ ꯐꯕ ꯍꯣꯏ ꯆꯥꯔꯁꯨ ꯅꯣꯏꯗ꯭ꯔꯕꯅꯤꯅ ꯇꯨꯝꯃꯁꯨ ꯁꯨ ꯀꯩꯁꯨ ꯀꯥꯏꯗꯦꯕ ꯑꯩꯈꯣꯏꯗꯤ ꯑꯗꯨꯝ ꯅꯣꯏꯔꯛꯄꯅꯤꯅ ꯑꯃꯨꯛ ꯈꯜ ꯋꯥꯏꯑꯦꯕ
ꯎ ꯑꯩ ꯑꯩꯁꯨ ꯆꯥꯕꯗꯣꯏ ꯃꯤꯒꯨꯝꯅꯗꯤ ꯌꯥꯝ ꯆꯥꯗꯦ ꯈꯖꯤꯛꯇꯪ ꯆꯥꯔꯒ ꯃꯆꯦꯠ ꯃꯆꯦꯠ ꯃꯆꯦꯠ ꯃꯆꯦꯠ ꯑꯗꯨꯝ ꯇꯣꯏꯅ ꯂꯅꯥꯝꯕꯗꯣ
ꯍꯣꯏ ꯍꯣꯏ ꯍꯣꯏ
ꯥꯛ ꯂꯩꯔꯤꯅꯤ ꯆꯥꯅꯤꯡꯉꯤꯅꯤ ꯉꯥꯏꯍꯥꯛ ꯂꯩꯔꯤꯅꯤꯩ ꯑꯃꯨꯛ ꯆꯥꯅꯤꯡꯉꯤꯅꯤ ꯑꯩ ꯅꯣꯡꯃꯗ ꯆꯥꯛ ꯆꯥꯔꯤꯁꯦ ꯑꯗꯨ ꯃꯔꯤ ꯃꯉꯥ ꯑ ꯃꯔꯤꯃꯨꯛ ꯇꯔꯨꯛ ꯀꯨꯝꯕꯗꯤ ꯁꯨꯔꯝꯒꯅꯤ ꯅꯨꯡꯗꯥꯡꯒ ꯁ ꯄꯨꯡ ꯇꯔꯦꯠ ꯇꯔꯦꯠ ꯃꯈꯥꯏꯗ ꯆꯥꯛ ꯆꯥꯔꯅꯤ ꯑꯉꯥꯡ ꯁꯨꯕꯅꯤ ꯑꯗꯣ ꯇꯨꯝꯗ꯭ꯔꯤꯉꯩ ꯃꯃꯥꯡꯄꯣꯛꯂꯕꯦꯟ ꯕꯔꯣ ꯇꯥꯗ꯭ꯔꯤꯉꯩꯗ ꯑꯗꯨꯝ ꯂ ꯍꯧꯋꯗꯩ ꯔꯨꯝꯗ ꯇꯤꯐꯤꯟꯗ ꯄꯨꯁꯤꯟꯗꯅ ꯑꯩ ꯅꯨꯡꯇꯒꯤ
ꯎꯝ ꯁꯦꯡꯕ ꯑꯗꯨꯃꯥꯏꯅ ꯇꯧꯗ꯭ꯔꯗꯤꯀꯣ
ꯈꯣꯡ ꯊꯛꯄꯒꯤꯀꯣ ꯅꯣꯏꯕ ꯉꯝꯗꯦ
ꯑꯉꯥꯡ ꯑꯁ ꯑꯉꯥꯡ ꯂꯩꯕꯗꯤꯀꯣ ꯇꯨꯝꯕꯁꯨ ꯅꯣꯏꯅ ꯃꯔꯥꯡ ꯀꯥꯏ ꯇꯨꯝꯕ ꯐꯪ ꯑꯉꯥꯡ ꯑꯗꯨꯝ ꯍꯧꯒꯠꯄꯒꯨꯝꯕ ꯈꯣꯠꯄ ꯇꯧꯕ ꯑꯣꯏꯔꯝꯅꯦꯕ
ꯎꯝ
ꯏꯆꯦꯒꯤ ꯏꯆꯦꯁꯨ ꯑꯉꯥꯡ ꯂꯩꯌꯦꯕꯀꯣ ꯃꯥꯁꯨ ꯑꯗꯨꯃꯥꯏꯅ ꯇꯧꯋꯦ ꯃꯥꯅ ꯌꯨꯝ ꯄꯥꯟꯈꯤꯕ ꯃꯇꯨꯡꯗꯒꯤꯗꯤ ꯑꯗꯨ ꯅꯪ ꯅꯣꯏꯒꯤ ꯅꯣꯏꯔꯛꯈꯤꯒꯅꯤꯗ ꯅꯪ ꯑꯉꯥꯡ ꯀꯌꯥ ꯂꯩꯔꯒꯦ ꯁꯤꯅ ꯑꯍꯥꯟꯕꯕ꯭ꯔꯣ ꯑꯍꯣꯨꯝ ꯑꯣ ꯑꯣ
ꯇꯣꯅꯤ
ꯑꯗꯨꯝ ꯅꯣꯏꯔꯛꯇ꯭ꯔꯣꯅꯦ ꯅꯣꯏꯔꯛꯅꯤꯉꯩꯗ ꯑꯗꯨꯝ
ꯅꯣꯏ ꯑꯁ ꯈꯪꯗꯦ ꯑꯩꯁꯦ ꯍꯦꯛ ꯄꯥꯜꯂꯛꯄꯒꯀꯣ ꯑꯉꯥꯡ ꯍꯦꯛ ꯃꯤꯔꯣꯟꯕ ꯍꯧꯔꯒ ꯑꯗꯨꯝ ꯌꯥꯝ ꯀꯪꯗꯦ ꯑꯩ ꯃꯍꯧꯁꯥ ꯂꯩꯁꯥꯔꯤꯉꯗꯤ ꯑꯗꯨ ꯀꯉ ꯍꯥꯏꯔꯁꯨ ꯎꯝ ꯌꯦꯡꯕ ꯌꯥꯏꯑꯕ ꯌꯦꯡꯕ ꯌꯥꯏ ꯍꯥꯏꯕꯗꯤ ꯐꯖꯩ ꯍꯥꯏꯕ ꯅꯠꯇꯕ ꯎꯝ ꯐꯖꯩ ꯍꯥꯏꯕ ꯅꯠꯇꯕ ꯑꯗꯨꯝ
ꯍꯣꯏ
ꯑꯗꯨꯒ ꯑꯉꯥꯡ ꯍꯦꯛ ꯃꯤꯔꯣꯟꯕ ꯍꯧꯔꯒ ꯑꯩꯁꯦ ꯀꯪꯈ꯭ꯔꯦ ꯑꯗꯨꯒ ꯑꯩꯒꯤꯃꯁꯤꯡꯁꯦ ꯂꯣꯏꯅ ꯆꯞꯁꯤꯟꯕꯈꯣꯏꯗꯣ ꯑꯗꯨꯃꯥꯏꯅ ꯇꯧꯕ ꯑꯗꯨꯗꯒꯤ ꯑꯩ ꯑꯃꯨꯛ ꯃꯉꯥꯡꯗ ꯑꯣꯄꯔꯦꯁꯟ ꯇꯧ ꯑꯣꯄꯔꯦꯁꯟ ꯇꯧꯔꯤꯕ ꯑꯍꯨꯝꯃꯛꯁꯦ ꯑꯗꯨꯗꯒꯤ ꯑꯩ ꯃꯤꯗꯤ ꯑꯉꯥꯡ ꯄꯣꯛꯄ ꯂꯣꯏꯔꯒ ꯆꯥꯛꯁ ꯌꯥꯝ ꯌꯥꯝ ꯆꯥꯏ ꯍꯥꯏꯔꯒ ꯑꯩꯗꯤ ꯆꯥꯛ ꯆꯥ ꯆꯥꯅꯤꯡꯉꯦ ꯅꯝ ꯊꯤꯒꯅꯀꯣ ꯑꯗꯨꯗꯤ ꯑꯩ ꯍꯧꯖꯤꯛ ꯐꯥꯎ ꯃꯨꯁꯔꯨꯝ ꯆꯥꯗꯦ ꯃꯨꯁ꯭ꯔꯨꯝ ꯍꯥꯏꯕꯗꯨ ꯁꯦꯝ ꯑꯩꯈꯣꯏꯅ ꯁꯦꯝꯕ ꯊꯥꯕ ꯃꯁꯨꯝꯗꯣ ꯑꯗꯨ ꯑꯁ ꯑꯩꯗꯤ ꯁ ꯆ ꯆꯥꯅꯤꯡꯗꯦ ꯑꯗꯣ ꯑꯩ ꯄꯦꯟꯈ꯭ꯔꯦꯕ
ꯑꯣ ꯅꯣꯏꯔꯛꯇꯤ ꯅꯣꯏꯔꯛꯀꯅꯤꯗ ꯍꯥꯏꯕꯗꯤ ꯃꯤ ꯑꯗꯨꯝ ꯇꯧꯋꯦꯕꯀꯣ
ꯎꯝ
ꯇꯨꯝ ꯇꯧꯔꯁꯨ ꯅꯣꯏꯗꯤ ꯅꯣꯏ ꯅꯣꯏꯔꯛꯈꯤꯅꯤꯗ ꯅꯣꯏꯒꯤ ꯑꯉꯥꯡꯒꯨꯝꯕ ꯆꯥꯎꯔꯛꯑꯗꯤ
ꯑ ꯈꯣꯣꯡꯊ ꯈꯔꯗꯤ ꯊꯣꯛꯂꯛꯀꯗꯕꯅꯤ ꯑꯣ ꯃꯟꯃ
ꯑ
ꯕꯣꯝ ꯑꯣꯜ ꯂꯥꯛꯂꯦ
ꯖꯤꯒꯤ ꯅꯨꯡꯉꯥꯏꯌꯦ ꯅꯨꯡꯁꯤꯠ ꯂꯥꯛꯄꯒꯤ ꯇꯥꯕ꯭ꯔꯣ
ꯑꯥꯎ ꯇꯥꯏꯌꯦ ꯍꯧꯖꯤꯛ ꯀꯣꯜꯗ ꯍꯦ ꯎꯝ